ꯍꯜꯂꯣ
ꯑ ꯍꯜꯂꯣ
ꯑꯥ ꯇꯥꯏꯌꯦꯀꯣ
ꯇꯥꯏꯌꯦ ꯇꯥꯏꯌꯦ ꯋꯥꯔꯤ ꯁꯥꯕ ꯌꯥꯏꯀꯣ
ꯁꯥꯕ ꯌꯥꯏ ꯍꯣꯏ
ꯑꯣ ꯀꯩꯗꯧꯕꯤꯔꯝꯕꯅꯣ ꯁꯤꯁꯇꯔꯕꯣ
ꯑꯦ ꯑꯦ ꯀꯔꯤꯁꯨ ꯇꯧꯗꯦꯅꯦ ꯍꯧꯖꯤꯛꯁꯦ ꯆꯥꯛ ꯍꯦꯛ ꯆꯥꯕ ꯂꯣꯏꯔꯒ ꯑꯗꯨꯃꯥꯏ ꯂꯩꯌꯦ
ꯑꯣ ꯀꯩ ꯃꯊꯦꯜ ꯆꯥꯔꯤꯅꯣ
ꯉꯁꯤ ꯎꯝ ꯑꯣ ꯑꯣ ꯁꯣꯏꯕꯨꯝ ꯁꯣꯏꯕꯨꯝ ꯅꯠꯇꯕ ꯐ꯭ꯔꯦꯁꯇꯣ ꯕꯦꯝꯕꯨꯁꯨꯠ ꯐ꯭ꯔꯦꯁꯇꯣ ꯑꯗꯨ ꯁꯧꯀ꯭ꯔꯤꯒ ꯊꯣꯡ ꯆꯥꯏꯅꯦ ꯑꯩꯈꯣꯏꯗꯤ ꯀꯥꯡꯁꯣꯏ ꯐꯖꯅ ꯊꯣꯡꯒꯔꯦꯒ ꯆꯥꯢꯌꯦ
ꯑꯣ ꯍꯥꯎꯔꯝꯗꯧ ꯃꯥꯜꯂꯦ ꯑꯗꯨꯗꯤ ꯁꯤꯁꯇꯔꯅ ꯍꯥꯏꯔꯤꯕ ꯃꯊꯦꯜꯁꯦ ꯑꯩꯗꯤ ꯀ ꯈꯥꯃꯦꯟ ꯀꯥꯡꯁꯣꯢ ꯆꯥꯏꯌꯦ
ꯑꯣ ꯍꯥꯎꯅꯤꯅꯦ ꯅꯪꯒꯤ ꯁꯨ
ꯁꯤꯁꯇꯔꯅ ꯍꯦꯟꯕ ꯃꯥꯜꯂꯤꯗ ꯁꯤꯁ
ꯍꯦ-ꯍꯦ-ꯍꯦ-ꯍꯦ ꯌꯥꯝ ꯍꯥꯎꯋꯦ ꯍꯣꯏ ꯑꯃꯨꯛꯀ ꯆꯥꯅꯤꯡꯉꯦ ꯉꯁꯤ ꯍꯧꯖꯤꯛꯇꯤ ꯌꯥꯝꯐꯨ ꯑꯣꯏꯔꯦ ꯃꯊꯪꯗꯤ ꯑꯃꯨꯛꯀ ꯍꯣꯏ ꯇꯥꯁꯦ
ꯑꯥ ꯏꯆꯦꯅ ꯄꯨꯊꯣꯛꯑꯒꯀꯣ
ꯍꯣꯏ ꯍꯣꯏ ꯑꯁ ꯌꯥꯝ ꯂꯩꯕꯅꯤꯍꯦ ꯑꯩꯈꯣꯏ ꯑꯁ ꯏꯅꯥ ꯈꯨꯟꯕꯅꯦ ꯍꯧ ꯍꯧꯖꯤꯛꯇꯤꯀꯥꯟꯗꯤ ꯁꯤꯗ ꯋꯥꯔꯤ ꯁꯥ ꯁꯥꯔꯒ
ꯑꯣ ꯑꯗꯨꯗꯤ ꯆꯤꯠ ꯑꯆꯥ ꯆꯥ ꯑꯗꯨꯗꯤ ꯐꯤꯁ ꯆꯞ ꯕꯦꯂꯤꯅꯤꯂꯤꯅꯤꯌꯔ ꯑꯣꯏꯗꯣꯔꯦꯅꯦ
ꯍꯣꯏꯅꯦ ꯑꯗꯨꯒꯤ ꯑꯁ ꯁꯤꯁꯦ ꯌꯥꯝ ꯅꯨꯡꯉꯥꯏꯔꯒ ꯂꯩ ꯑꯦ
ꯑꯣ ꯆꯨꯝꯃꯤ ꯆꯨꯝꯃꯤ ꯃꯌꯥꯝꯁꯨ ꯅꯨꯡꯉꯥꯏꯔꯤ ꯁꯨꯝ ꯅꯨꯡꯉꯥꯏꯈꯤꯅꯤ ꯍꯥꯏꯇꯥꯔꯦ ꯄꯨꯟꯅ ꯅꯨꯡꯉꯥꯏꯃꯤꯟꯅꯁꯦ ꯑꯦꯟꯖꯣꯏ ꯇꯧꯃꯤꯟꯅꯁꯦ ꯏꯆꯦ ꯌꯦ ꯁ꯭ꯇꯔꯗꯤꯒꯨꯝꯕꯗꯤ ꯇꯧꯔꯤꯕꯣ
ꯑꯩ ꯑ ꯍꯣꯏ ꯏꯁꯇꯗꯤꯣꯒꯨꯝꯕꯗꯤ ꯇꯧꯔꯤ ꯑꯗꯨ ꯑꯣꯏꯔꯁꯨ ꯑꯩ ꯑꯣꯖꯥꯒꯨꯝꯕ ꯑꯣꯏ ꯑꯣꯏꯈ꯭ꯔꯦꯅꯦ ꯍꯧꯖꯤꯛꯇꯤ
ꯑꯣ ꯑꯗꯨꯗꯤ ꯑꯣꯖꯥ ꯀꯧ ꯇꯥꯝꯅꯤꯅꯦ
ꯑꯁ ꯑꯣꯖꯥꯗꯤ ꯀꯧꯅꯨ ꯍꯧꯖꯤꯛ ꯑꯩ ꯑꯣꯖꯥ ꯇꯧ ꯇꯧꯗ꯭ꯔꯤꯗ ꯑꯉꯥꯡꯕꯨ ꯑꯗꯨꯝ ꯌꯦꯡ ꯁꯦꯡꯅꯔ ꯂꯩꯌꯦ ꯌꯨꯝꯗ ꯄꯣꯊꯥꯔꯒ ꯂꯩꯌꯦ ꯀꯦꯁꯟꯒꯨꯝꯕ ꯀꯣ
ꯑꯣ ꯕꯤ ꯁ ꯀꯧꯇꯥꯗꯤꯀꯣ ꯑꯗꯨꯗꯤ
ꯀꯔꯤꯁꯨ ꯀꯧꯅꯨꯅꯦ ꯏꯆꯦ ꯀꯧꯨ ꯅꯪꯗꯤ ꯆꯍꯤ ꯀ꯭ꯌꯥ ꯁꯨꯔꯦ
ꯑꯣ ꯏꯆꯦ ꯆꯍꯤꯖꯦ ꯑꯁꯦꯡꯕꯗꯤ ꯍꯥꯏꯕ ꯗꯤ ꯌꯥꯗꯕꯅꯦ ꯑꯗꯣ ꯑꯗꯨꯝ ꯍꯥꯏꯔꯁꯤ ꯍꯥꯏꯅꯔꯒꯨꯝ ꯁꯤꯗ ꯏꯆꯦ ꯀꯣ ꯍꯥꯏꯗꯤ ꯀꯣꯜꯒꯤ ꯏꯐꯦꯛ ꯏꯐꯦꯛꯇꯤꯞ ꯔꯦꯁꯇ ꯑꯥ ꯑꯗꯨꯅ ꯏꯐꯦꯛꯇꯤꯞ ꯅꯦꯁ ꯍꯥꯏꯕꯝꯁꯨ ꯂꯩꯕꯅꯤꯅ
ꯑꯩ ꯈꯪꯗꯦꯅꯦ
ꯑꯣ ꯏꯆꯦ ꯈꯪꯖꯟꯕꯤꯔꯣ ꯉꯁꯤꯗꯒꯤ
ꯁꯦ ꯅꯈꯣꯅꯪꯒꯤ ꯃꯈꯣꯟ ꯇꯥꯕꯗ ꯅꯪꯒꯤ ꯈꯣꯟꯖꯦꯜ ꯇꯥꯕꯗꯀꯣ ꯑꯉꯥꯡ ꯌꯥꯝ ꯑꯣꯢꯅ ꯇꯥꯕꯒꯤꯅꯤ
ꯑꯣ ꯑꯗꯨꯝ ꯏꯆꯦ ꯌꯦꯡꯅꯕꯗ ꯑꯩꯁꯦ ꯑꯉꯥꯡ ꯑꯣꯏꯔꯝꯒꯅꯤ ꯍꯥꯏꯕ ꯑꯩ ꯑꯗꯨꯝ ꯊꯥꯖꯕꯁꯨ ꯂꯩ ꯏꯆꯦ ꯅꯪ ꯑꯩ ꯏꯆꯦꯁꯦ ꯍꯧꯖꯤꯛ ꯇꯤꯆꯔ ꯑꯣꯏ ꯍꯥꯏꯁꯦ ꯑꯉꯥꯡꯒꯤ ꯑꯣꯏꯔꯣ ꯅꯠꯇ꯭ꯔꯒ ꯃꯤꯠ ꯑꯣꯏꯔꯣ ꯀꯔꯝꯕ
ꯑꯣ ꯑꯩꯒꯤꯗꯤ ꯑꯩꯒꯤꯗꯤꯀꯣ ꯄꯕ꯭ꯂꯤꯛ ꯏꯁ꯭ꯄꯤꯀꯤꯡ ꯄꯥꯔꯠ ꯍꯥꯏꯅ ꯀꯣ ꯑꯉꯥꯡꯕꯨꯁꯨ ꯄꯤꯌꯦ ꯑꯉꯥꯡ ꯒ꯭ꯔꯦꯠ ꯋꯥꯟꯗꯒꯤ ꯒ꯭ꯔꯦꯠ ꯇꯨꯋꯦꯞ ꯐꯥꯎꯕ ꯄꯤꯌꯦ ꯑꯃꯨꯛꯀ ꯑꯇꯣꯞꯄꯅ ꯑꯗꯜꯁꯤꯡꯁꯤꯁꯨ ꯄꯤꯌꯦ ꯃꯣꯏꯅ ꯏꯪꯂꯤꯁ ꯒꯨꯝꯕ ꯁ꯭ꯄꯤꯀꯤꯡ ꯁ꯭ꯀꯤꯜꯁꯒꯨꯝꯕ ꯀꯣ
ꯑꯥ
ꯈꯪꯅꯤꯡꯕ ꯌꯥꯝ ꯂꯩꯌꯦ ꯑꯗꯨꯅ ꯑꯗꯨ ꯈꯣꯏꯕꯨꯁꯨ ꯄꯤꯌꯦ ꯑꯗꯨ ꯑꯩꯅ ꯍꯧꯖꯤꯛꯇꯤ ꯁꯨ ꯇꯤ ꯂꯧꯔꯒ ꯊꯥ ꯊꯥ ꯑꯅꯤꯗꯤ ꯑꯗꯨꯝ ꯌꯨꯝꯗ ꯂꯩꯔꯅꯤꯗ
ꯑꯣ ꯁꯤꯗꯗꯤ ꯏꯆꯦꯜꯒꯤ ꯍꯧꯖꯤꯛ ꯇꯧꯔꯤꯁꯤꯒꯤ ꯃꯇꯥꯡꯗ ꯁꯨꯝ ꯈꯔ ꯍꯥꯏꯐꯦꯠꯇꯪ ꯁꯨꯝ ꯕ꯭ꯔꯤꯞꯂꯤ ꯍꯥꯏꯕ ꯑꯗꯨꯝ ꯌꯥꯕ꯭ꯔꯣ ꯀꯝꯃꯥꯏ ꯇꯧꯒꯦ
ꯑꯥ ꯑꯃꯨꯛꯀ ꯍꯥꯏꯔꯛꯑꯣ ꯀꯔꯤ ꯍꯥꯏꯕ꯭ꯔ
ꯍꯥꯏꯗꯤ ꯏꯆꯦꯅ ꯍꯧꯖꯤꯛ ꯏꯁꯄꯤꯀꯤꯡꯒꯤ ꯃꯇꯥꯡꯗ ꯇꯧꯕꯁꯦ ꯍꯨꯖꯤꯛ ꯏꯆꯦꯅ ꯍꯥꯏꯕꯗꯣ ꯑꯉꯥꯡꯗ ꯏꯆꯦꯅ ꯇꯥꯛꯄꯒꯩꯗꯣ ꯍꯥꯏꯈ꯭ꯔꯦ ꯍꯥꯏꯕꯅꯤꯗꯅꯀꯣ ꯏꯆꯦꯅ ꯍꯧꯖꯤꯛ ꯍꯧꯖꯤꯛ ꯍꯧꯖꯤꯛ ꯇꯧꯔꯤꯕ ꯍꯧꯖꯤꯛꯀꯤ ꯄꯥꯕ꯭ꯂꯤꯛ ꯏꯁꯄꯤꯀꯤꯡꯁꯤꯒꯤ ꯃꯇꯥꯡꯗ ꯍꯥꯏꯐꯦꯠꯇꯪ ꯏꯆꯦꯅ ꯕ꯭ꯔꯤꯞꯂꯤ ꯊꯝꯕꯤ ꯕ ꯌꯥꯒ
ꯑ ꯍꯣꯏ ꯍꯣꯏ ꯌꯥꯒꯦꯗ ꯑꯗꯨ ꯑꯉꯥꯡꯁꯤꯡ ꯁꯦ ꯑꯩꯈꯣꯏ ꯏꯟꯗꯤꯌꯟ ꯏꯟꯗꯤꯌꯟ ꯏꯁꯇꯨꯗꯦꯟꯁꯨ ꯌꯥꯝ ꯂꯩꯌꯦ ꯀꯣ ꯑꯗꯨꯒ ꯎꯝ ꯑꯌꯥꯝꯕꯅ ꯃꯤꯗꯜ ꯏꯁ ꯏꯁꯇꯨꯗꯦꯟꯁꯨ ꯌꯥꯝ ꯂꯩꯕ ꯃꯤꯗꯜ ꯏꯁ ꯏꯁꯇꯨꯗꯦꯟꯁꯦ ꯌꯥꯝ ꯂꯩꯌꯦ ꯑꯗꯨꯒ ꯑꯩꯈꯣꯏꯅ ꯂꯧꯕꯁꯦ ꯀꯟꯇ꯭ꯔꯤꯁ ꯑ ꯑꯩꯅ ꯂꯧꯕꯁꯦ ꯀꯟꯇ꯭ꯔꯤꯁ ꯁꯦꯕꯦꯟ ꯒꯨꯝꯕ ꯑꯗꯨꯝ ꯃꯥꯜꯂꯦ ꯑꯗꯨ ꯑꯉꯥꯡ
ꯑꯩꯈꯣꯏꯅ ꯑꯩꯅ ꯄꯤꯔꯤꯁꯦ ꯃꯣꯏꯒꯤ ꯏꯁꯄꯤꯀꯤꯡ ꯏꯁꯀꯤꯜꯗ ꯑꯗꯨꯝ ꯆꯠꯂꯤꯗ ꯑꯩꯈꯣꯏꯒꯤ ꯁꯦꯂꯦꯕꯁ ꯑꯝ ꯂꯩꯌꯦ ꯄ꯭ꯂꯦꯠꯐꯣꯝ ꯂꯩꯌꯦ ꯑꯗꯨꯒ ꯁꯦꯂꯦꯕꯁꯀꯤ ꯃꯅꯨꯡꯗ ꯑꯗꯨꯝ ꯄꯤꯌꯦ ꯑꯗꯨ ꯑꯗꯨ ꯑꯗꯨꯅꯦ ꯑꯉꯥꯡꯁꯤꯡꯒꯤꯁꯤ ꯑꯗꯨꯒ ꯃꯣꯏꯅ ꯄꯦꯁꯤꯐꯤꯛ ꯍꯥꯏꯅ ꯍꯥꯏꯔꯗꯤ ꯃꯣꯏꯁꯦ ꯄꯥꯕ꯭ꯂꯤꯛꯁ ꯏꯁꯄꯤꯀꯤꯡꯗ ꯁꯣꯟꯕ ꯏꯁꯄꯣꯔꯠꯁ ꯆꯠ ꯆꯠꯄ ꯃꯤ ꯁꯤꯡꯅ ꯄꯥꯕ꯭ꯂꯤꯛ ꯏꯁꯄꯤꯀꯤꯡꯗ ꯁꯣꯟꯕ ꯈꯣꯏ ꯅꯠꯇ꯭ꯔꯒ ꯏꯁꯩ ꯁꯛꯄ ꯍꯩꯕ ꯃꯤꯁꯤꯡ ꯄꯥꯕ꯭ꯂꯤꯛ ꯏꯁꯄꯤꯀꯤꯡꯗ ꯁꯣꯟꯕ ꯈꯣꯏ ꯃꯣꯏꯁꯦ ꯏꯁꯇꯦꯖꯇꯗꯤ ꯂꯥꯛꯀꯅꯦꯕꯀꯣ ꯑꯗꯨ ꯏꯁꯇꯦꯖ ꯀꯤ ꯀꯟꯐꯤꯗꯦꯟꯁꯀꯨꯝꯕꯁꯨ ꯑꯗꯨꯝ ꯇꯝꯕꯤꯌꯦ ꯑꯗꯨ ꯒꯥ ꯑꯗꯨꯅꯦ ꯑꯉꯥꯡꯁꯤꯡꯕꯨ ꯇꯦꯝ ꯇꯝꯂꯤꯁꯦ ꯑꯗꯨ ꯑꯩꯅ ꯀ꯭ꯂꯥꯁ ꯄꯤꯕ ꯁꯦ ꯅꯨꯃꯤꯠ ꯈꯨꯗꯤꯡ ꯄꯤꯕ ꯅꯠꯇꯦ ꯃꯣꯏꯅ ꯐ꯭ꯔꯤ ꯑꯣꯏꯕ ꯀ꯭ꯂꯥꯁ ꯃꯣꯏꯅ ꯆꯨꯁ ꯇꯧꯕꯗ ꯀꯣ ꯑꯗꯨꯝ ꯑꯩꯈꯣꯏ ꯑꯦꯕꯥꯏꯂꯦꯕꯜ ꯇꯧꯕ ꯀꯥꯟꯗ ꯄꯤꯌꯦ ꯑꯗꯨ ꯑꯃ ꯅ ꯑꯗꯜꯁꯤꯡꯁꯦ ꯍꯧꯖꯤꯛ ꯑꯩꯈꯣꯏꯒꯨꯝꯕ ꯃꯤꯁꯤꯡꯀꯣ ꯃꯥꯁꯇꯔ ꯂꯣꯏꯈ꯭ꯔꯕ ꯒ꯭ꯔꯦꯖ꯭ꯋꯦꯠ ꯇꯧꯈ꯭ꯔꯕ ꯃꯤꯁꯤꯡꯁꯨ ꯂꯩꯕꯅꯤ ꯊꯕꯛ ꯇꯧꯔꯒ ꯀꯝꯄꯅꯤ ꯑꯆꯧ ꯑꯆꯧꯕꯗ ꯃꯦꯅꯦꯖꯔ ꯑꯣꯏꯈ꯭ꯔꯕ ꯑꯗꯨ ꯑꯣꯏꯔꯁꯨ ꯃꯣꯏꯁꯦ ꯃꯣꯏꯒꯤ ꯏꯪꯂꯤꯁꯒꯤ ꯏꯁꯄꯤꯀꯤꯡ ꯁꯀꯤꯜꯁꯦ ꯈꯔ ꯁꯣꯟꯕ ꯈꯣꯏꯀꯣ ꯃꯣꯏꯁꯤꯁꯨ ꯂꯥꯏ ꯑꯦ ꯃꯣꯏ ꯂꯥꯛꯑꯒ ꯏꯁꯇꯦꯖꯀꯨꯝꯕꯗ ꯑ ꯀꯔꯤꯅꯣ ꯋꯥꯔꯤ ꯁꯥ ꯑꯥ ꯃꯣꯏꯕꯨ ꯍꯣꯏ ꯍꯣꯏ ꯑꯗꯨꯒꯨꯝꯕꯗ ꯑꯩꯈꯣꯏꯅ ꯇꯥꯛꯑꯦ ꯑꯗꯨꯒ ꯅꯠ ꯅꯠꯇ꯭ꯔꯒ ꯑꯉꯥꯡꯁꯤꯡꯕꯨ ꯃꯣꯏꯁꯦ ꯍꯦꯛ ꯀꯝꯄꯅꯤꯗ ꯃꯦꯅꯦꯖꯔ ꯑꯣꯏꯔꯗꯤ ꯃꯣꯏꯒꯤ ꯇꯤꯝ ꯃꯦꯠꯁꯀꯨꯝꯕ ꯑꯉꯥꯡꯁꯤꯡ ꯌꯥꯝ ꯂꯩꯒꯅꯤ ꯑꯗꯨꯕꯨ ꯇꯥꯛꯅꯤꯡꯉꯥꯏ ꯀꯟꯐꯤꯗꯦꯟꯁꯒꯤ ꯅꯤꯠ ꯇꯧꯅꯤꯡꯉꯥꯏ ꯑꯗꯨꯒꯨꯝꯕꯁꯨ ꯁꯦꯂꯦꯕꯁ ꯒꯤ ꯃꯅꯨꯡꯗꯒꯤꯀꯣ ꯑꯩꯈꯣꯏꯅ ꯑꯗꯨꯝ ꯇꯝꯍꯜꯂꯦ
ꯑꯣ ꯑꯗꯣ ꯏꯆꯦꯒꯤꯁꯦ ꯀꯩꯅꯣ ꯑꯣꯏꯗꯣꯏꯔꯥ ꯍꯥꯏꯗꯤ ꯏꯟꯗꯤꯌꯥ ꯈꯛꯇꯪ ꯃꯥꯟꯗ꯭ꯔꯦꯀꯣ ꯏꯆꯦꯅ ꯃꯤ ꯗꯦꯂꯤꯁ ꯀꯨꯝꯕꯁꯨ ꯍꯥꯏꯕꯅꯤꯅ ꯑꯇꯣꯞꯄ ꯀꯟꯇ꯭ꯔꯤꯁꯨ ꯌꯥꯎꯔꯦꯕ ꯑꯣ ꯑꯗꯨꯗꯤ ꯏꯆꯦꯒꯤꯁꯦ ꯑꯗꯨꯝ ꯅꯨꯡꯉꯥꯏꯔꯝꯒꯗꯧ ꯃꯥꯜꯂꯦ ꯍꯥꯏꯗꯤ ꯅꯣꯠ ꯑꯣꯡꯂꯤ ꯏꯟꯗꯤꯌꯥ ꯑꯣꯏꯕꯅꯤꯅ ꯑꯇꯣꯞꯄ ꯀꯟꯇ꯭ꯔꯤꯒꯤꯁꯨ ꯃꯌꯥꯝ ꯎꯅꯔꯛꯄꯅꯤꯅ ꯑꯗꯨꯝ ꯗꯤꯐꯔꯦꯟ ꯑꯦꯛꯁꯄꯦꯔꯤꯌꯦꯟꯁ ꯑꯃꯗꯤ ꯑꯣꯢꯔꯝꯅꯤ ꯑꯣ ꯀꯌꯥꯝ ꯀꯨꯏꯔꯒꯦ ꯏꯆꯦꯗꯤ ꯁꯤꯗ ꯋꯥꯛ ꯇꯧꯕꯗꯤ
ꯆꯍꯤ ꯑꯃꯒꯨꯝꯕ ꯉꯥꯛꯇꯅꯤꯗ ꯆꯍꯤ ꯑꯃꯒꯨꯝꯕꯀꯣ
ꯍꯥꯥ
ꯂꯥꯁ ꯏꯌꯥꯔꯗꯒꯤ ꯍꯧꯔꯦꯕ
ꯑꯣ ꯑꯗꯨ ꯏꯆꯦꯗꯤ ꯑꯗꯨꯝ ꯏꯆꯦꯒꯤ ꯕꯦꯛꯒ꯭ꯔꯥꯎꯟ ꯍꯥꯏꯒꯗ꯭ꯔꯥ ꯑꯗꯨꯗꯤ ꯀꯃꯥꯏꯅ ꯇꯧꯔꯒ ꯂꯥꯛꯈꯤ ꯍꯥꯏꯗꯤ ꯁꯤꯒꯤ ꯀꯩꯅꯣꯁꯦ ꯂꯥꯛꯅꯕ ꯍꯣꯠꯅꯕꯗ ꯍꯥꯏꯗꯤ ꯏꯆꯦ ꯑꯈꯣꯏ ꯁꯨꯝ ꯈꯪꯖꯍꯧꯒꯦ ꯇꯧꯕꯅꯤꯀꯣ
ꯍꯣꯏꯅꯦ ꯑꯗꯨ ꯍꯣꯏ ꯑꯩꯅ ꯀꯣ ꯑꯁ ꯑꯩꯗꯤ ꯊꯕꯛ ꯇꯧꯕ ꯀꯨꯏꯈ꯭ꯔꯦ
ꯑꯥ
ꯑꯩꯅ ꯐꯥꯏꯅꯥꯟꯁꯇ ꯆꯪꯉꯦ ꯃꯥꯁꯇꯔ ꯍꯦꯛ ꯂꯣꯏꯔꯒ
ꯑ ꯀꯩꯅꯣ ꯑꯣꯏꯗꯣꯏꯔ ꯏꯆꯦꯁꯤꯒꯤꯁꯦ ꯑꯦ ꯕꯤ ꯑꯦꯗ
ꯑꯥ ꯁꯣꯔꯤ
ꯍꯥꯏꯗꯤ ꯁꯤꯁꯇꯔꯅ ꯐꯥꯏꯅꯥꯟꯁꯇ ꯆꯪꯉꯦ ꯍꯥꯏꯕꯁꯦ
ꯎꯝ
ꯀꯩꯅꯣ ꯑꯣꯏꯔ ꯍꯥꯏꯗꯤ ꯃꯥꯁ
ꯑ ꯅꯠꯇꯦ ꯅꯠꯇꯦ ꯕꯤ ꯑꯦ ꯒꯨꯝꯕ ꯑꯩ ꯇꯝꯗꯦꯀꯣ ꯃꯥꯁꯇꯔꯁꯦ ꯑꯩꯅ ꯏꯪꯂꯤꯁꯇ ꯂꯧꯋꯦ ꯑꯗꯨꯒ ꯃꯥꯁꯇꯔꯁꯦ ꯏꯪꯂꯤꯁꯇ ꯇꯝꯃꯦꯑꯕ ꯑꯗꯨ ꯃꯥꯁꯇꯔ ꯂꯣꯏꯔꯒ ꯍꯦꯛ ꯂꯣꯏꯔꯒ ꯑꯦꯝ ꯕꯤ ꯑꯦ ꯒꯨꯝꯕꯗꯤ ꯑꯩꯗꯤ ꯇꯥꯝꯗꯦ ꯑꯗꯨꯝ ꯗꯥꯏꯔꯦꯛ ꯀꯝꯄꯅꯤ ꯑꯃꯗ ꯆꯪꯉꯦ ꯆꯪꯉꯒ ꯃꯣꯏꯁꯦ ꯕꯦꯡꯀꯤꯡ ꯁꯔꯕꯤꯁꯅꯦꯀꯣ ꯑꯗꯨ ꯑꯩ ꯑꯗꯨꯗ ꯇꯥꯎ ꯇꯧꯔꯒ ꯃꯣꯏꯁꯦ ꯑꯩ ꯕꯦꯡꯀꯤꯡ ꯁꯔꯚꯤꯁꯇ ꯑꯗꯨꯝ ꯆꯪꯈ꯭ꯔꯕ ꯑꯗꯨꯗꯤ ꯐꯥꯏꯅꯦꯟꯁ ꯑꯣꯏꯕ ꯇꯥꯔꯦ ꯑꯈꯣꯏꯒꯤꯁꯦ ꯑꯗꯨꯝ ꯆꯞ ꯆꯥꯅ ꯀꯣꯃꯔꯁꯀꯨꯝꯕ ꯂꯧꯔꯒ ꯑꯦꯝ ꯕꯤ ꯑꯦ ꯒꯨꯝꯕ ꯇꯝꯕ ꯅꯠꯇꯦ ꯑꯗꯨ ꯇꯧꯔꯒ ꯆꯍꯤ ꯑꯥ ꯃꯉꯥꯗꯒꯤ ꯍꯦꯟꯅ ꯁꯨꯈ꯭ꯔꯦ ꯃꯉꯥꯗꯒꯤ ꯍꯦꯟꯅ ꯁꯨꯈ꯭ꯔꯦ ꯑꯗꯨꯒ ꯑꯩꯅ ꯑꯩꯒꯤ ꯁꯤ ꯇꯤꯁꯦ ꯑꯃꯨꯛꯀ ꯁꯤꯞ ꯇꯧꯈ꯭ꯔꯕ ꯑꯩꯅ ꯂꯩꯐꯝꯗꯣ
ꯑꯥ
ꯕꯥ ꯍꯥꯏꯕꯗꯤ ꯑꯩꯈꯣꯏꯒꯤ ꯐꯦꯃꯤꯂꯤ ꯃꯦꯝꯕꯔꯁꯤꯡ ꯑꯁ ꯑꯗꯨꯝ ꯂꯩꯕꯀꯣ ꯑꯗꯨꯒ ꯁꯤꯞ ꯇꯧꯔꯒ ꯑꯗꯨꯗ ꯖꯣꯏꯟ ꯇꯧꯕꯅꯤꯗ ꯑꯩꯅ ꯐ꯭ꯔꯤ ꯂꯩꯕꯒꯤ
ꯑꯣ ꯑꯗꯨꯗꯤ ꯏꯆꯦꯒꯤꯁꯦ ꯀꯩꯅꯣ ꯑꯣꯏꯗꯣꯏꯅꯦꯕꯀꯣ ꯍꯥꯏꯗꯤ ꯏꯆꯦꯒꯤ ꯍꯥꯟꯅ ꯑ ꯀꯩꯅꯣ ꯍꯥꯟꯅ ꯂꯥꯛꯄꯗꯨ ꯅꯦꯕ ꯑꯩꯁ ꯏꯆꯦꯅ ꯃꯥꯁꯇꯔꯅ ꯏꯪꯂꯤꯁꯒꯨꯝꯕ ꯇꯧꯔꯛꯄꯗꯨꯅꯁꯨ ꯑꯣꯏꯗꯣꯏꯅꯦꯕ ꯏꯆꯦꯒꯤꯁꯦ
ꯗꯤ ꯀꯃꯥꯏ ꯇꯧꯔꯤ
ꯑꯣ ꯏꯆꯦꯁꯨ ꯏꯆꯦ ꯍꯧꯖꯤꯛꯀꯤ ꯀꯩꯅꯣꯗ ꯑꯣꯏꯗꯅ ꯑꯩꯅ ꯑꯃꯨꯛ ꯀꯩ ꯍꯥꯏꯇꯥꯔꯦ ꯃꯥꯁꯇꯔꯁꯇꯣ ꯀꯃꯔꯁꯀꯨꯝ ꯍ ꯑꯣꯏꯗꯣꯏꯅꯦꯕꯀꯣ
ꯑꯣ
ꯑꯩꯁꯦ ꯍꯧꯖꯤꯛꯀꯥꯟ ꯁꯨꯝ ꯀꯩꯅꯣ ꯇꯧꯋ ꯍꯥꯏꯇꯥꯥꯔꯦ ꯁꯦ ꯑꯗꯨꯝ ꯍꯥꯏꯗꯤ ꯄ꯭ꯔꯥꯏꯚꯦꯠ ꯀꯝꯄꯅꯤ ꯃꯅꯤꯄꯨꯔꯗ ꯂꯩꯕ ꯑꯝ ꯗ ꯁꯨꯝ ꯑꯩꯛ ꯍꯧꯖꯤꯛ ꯦꯁꯤꯌꯥꯔꯒꯤ ꯒꯦꯁꯤꯌꯥꯔꯒꯨꯝꯅ ꯑꯗꯨꯝ ꯂꯩꯔꯤ ꯏꯆꯦ ꯁꯨꯝ ꯑꯇꯣꯞꯄ ꯑꯦꯛꯖꯥꯝꯁꯨ ꯑꯗꯨꯝ ꯇ꯭ꯔꯥꯏ ꯇꯧꯔꯤꯁꯦ ꯍꯥꯏꯗꯤ ꯁꯨꯝ ꯁꯥꯏꯠ ꯑꯃꯈ ꯈꯛꯇꯪ ꯐꯣꯀꯁ ꯇꯧꯕ ꯌꯥꯗꯕꯅꯤꯅ ꯀꯣ
ꯑꯣ ꯑꯣ
ꯇꯧꯔꯤ ꯑꯗꯨꯗꯤ ꯏꯆꯦꯗꯤ ꯑꯃꯨꯛ ꯆꯪꯕ ꯇꯥꯔꯦ ꯋꯥꯛꯀꯤ ꯀꯩꯅꯣꯁꯦ ꯏꯆꯦꯃꯨꯛ ꯂꯥꯛꯇꯥꯔꯒ ꯏꯆꯦꯅ ꯍꯧꯖꯤꯛ ꯋꯥꯟ ꯃꯟꯃꯨꯛ ꯁꯨꯔꯦ ꯍꯥꯏꯗꯅꯀꯣ
ꯎꯝ
ꯑꯗꯨꯗꯤ ꯑꯃꯨꯛ ꯆꯪ ꯑꯗꯨ ꯂꯣꯏꯔꯒ ꯑꯃꯨꯛ ꯆꯪꯕ ꯇꯥꯔꯦ ꯀꯩ ꯂꯝꯗ ꯑꯣꯏꯗꯣꯏꯁꯤ ꯏꯆꯦꯒꯤꯁꯦ ꯍꯥꯏꯗꯤ ꯀꯟꯇ꯭ꯔꯤꯁꯦ ꯏꯁꯄꯦꯁꯤꯐꯤꯛ ꯂꯩꯇꯕ꯭ꯔꯥ ꯅꯠꯇ꯭ꯔꯒ ꯑꯗꯨꯝ ꯏꯁꯇꯨꯗꯦꯟ ꯒꯤꯠꯇꯨꯒꯤ ꯃꯈꯥ ꯄꯣꯟꯗꯣꯏꯔ
ꯑ ꯏꯁꯇꯨꯗꯦꯟꯒꯤꯗ ꯂꯩꯌꯦ ꯑꯗꯨꯗꯤ ꯏꯁꯇꯨꯗꯦꯟꯁꯤ ꯂꯣꯏꯅ ꯃꯤꯛꯁ ꯇꯧꯔꯒ ꯄꯤꯕꯀꯣ
ꯑꯥ
ꯑꯗꯨ ꯑꯩꯅ ꯍꯦꯟꯅ ꯂꯧꯕꯗꯤ ꯑꯁꯤ ꯀꯇꯔ ꯂꯩꯌꯦꯅ ꯀꯇꯔ ꯀꯇ ꯍꯥ ꯀꯇꯔꯗꯒꯤꯁꯨ ꯌꯥꯝꯕꯅꯦ ꯃꯣꯏꯁꯦ ꯕꯦꯛꯒ꯭ꯔꯥꯎꯟ ꯌꯥꯝ ꯐꯔꯁꯨ ꯀꯩꯅꯣ ꯑꯩꯈꯣꯏ ꯏꯟꯗꯤꯌꯥꯟꯁꯤꯡꯗꯤ ꯏꯪꯂꯤꯁ ꯌꯥꯝ ꯍꯥꯏꯌꯦꯀꯣ ꯃꯣꯏꯕꯨ ꯀꯝꯄꯦꯔ ꯇꯧꯔꯗꯤ ꯃꯣꯏꯁꯦ ꯈꯔꯗꯤ ꯋꯥꯠꯄꯅꯦ ꯑꯗꯨ ꯃꯣꯏꯁꯦ ꯌꯥꯝꯃꯦ ꯑꯩꯉꯣꯟꯗ ꯅꯪꯗꯤ ꯃꯁꯇꯔ ꯂꯣꯏꯈ꯭ꯔꯕ꯭ꯔꯥ
ꯑꯧ ꯑꯧ ꯏꯆꯦ ꯂꯣꯏꯈ꯭ꯔꯦ ꯑꯩꯁꯨ ꯃꯥꯁꯇꯔꯗꯣ ꯍꯧꯖꯤꯛꯀꯤ ꯀꯩꯅꯣꯗ ꯍꯥꯏꯒꯗꯣ ꯃꯥꯁꯇꯔ ꯑꯣꯏꯗꯣꯏꯅꯤ
ꯑꯣ ꯀꯔꯤ ꯀꯔꯤ ꯐꯤꯜꯗꯔ
ꯑꯥ ꯏꯆꯦꯒꯤꯗꯨꯅ ꯀꯃꯔꯁ ꯑꯣꯏꯒꯗꯧꯕ ꯏꯆꯦ
ꯑꯣ ꯑꯗꯨꯒꯤ ꯑꯣꯏꯔꯝꯃꯤꯅꯤꯅꯦ
ꯍꯝ
ꯑꯩꯒꯤ ꯗꯗꯥꯁꯨ ꯀꯃꯔꯁꯇꯅꯦ ꯀꯃꯔꯁꯁ ꯇꯧꯔꯒ ꯃꯥꯁꯦ ꯑꯦ ꯀꯩꯅꯣ ꯅꯦꯠꯀꯨꯝꯕ ꯊꯥꯔꯒ ꯃꯥꯁꯦ ꯄꯤ ꯑꯩꯆ ꯗꯤꯁꯨ ꯂꯣꯏꯈ꯭ꯔꯦ
ꯑꯣ ꯃꯃꯤꯁꯦ ꯃꯃꯤꯁꯦ ꯍꯟꯗꯛ ꯂꯣꯏꯕ ꯑꯣꯏꯗꯣꯏꯔ
ꯑꯥ ꯆꯍꯤ ꯑꯃꯔ ꯑꯅꯤꯔ ꯗꯤ ꯆꯠꯈ꯭ꯔꯦꯗ
ꯑꯣ ꯑꯗꯨꯗꯤ ꯈꯪꯉꯔꯣꯏ ꯑꯈꯣꯏꯅ ꯑꯈꯣꯏ ꯃꯃꯥꯛꯇ ꯑꯣꯏꯈꯔꯗꯤ
ꯑꯃꯗꯤ ꯑꯗꯨꯗ ꯑꯥꯗꯀꯣ ꯁꯥꯎꯠꯇ ꯊꯕꯛ ꯇꯧꯔꯒ ꯂꯩꯔꯦ ꯃꯦꯅꯦꯖꯃꯦꯟ ꯀꯣꯂꯦꯖ ꯑꯃꯗꯀꯣ
ꯑꯣ ꯍꯣꯏ ꯃꯥ ꯇꯤꯆꯤꯡꯒꯤ ꯂꯥꯏꯗ ꯁꯪꯈ꯭ꯔꯦꯕ
ꯑꯥ ꯑꯗꯨ ꯃꯥꯅ ꯍꯥꯏ ꯍꯥꯏꯕꯅꯦ ꯀꯣꯃꯔꯁꯁꯦ ꯌꯥꯝ ꯐꯕ ꯁꯕꯖꯦꯛꯅꯦ ꯑꯗꯨ ꯑꯣꯏꯔꯁꯨ ꯃꯅꯤꯄꯨꯔꯗꯗꯤ ꯑꯩꯈꯣꯏꯒꯤ ꯏꯁꯇꯦꯠꯇꯗꯤ ꯍꯧꯖꯤꯛꯇꯤ ꯗꯤꯃꯥꯟꯗꯣ ꯌꯥꯝꯗꯦ ꯍꯥꯏꯅ
ꯑ ꯆꯨꯝꯃꯤ ꯏꯆꯦ ꯑꯈꯣꯏ ꯀꯩꯅꯣ ꯀꯩꯅꯣꯒꯨꯝꯕꯁꯨ ꯂꯩꯇ ꯇꯕꯅꯤꯅ ꯌꯥꯝꯅ ꯍꯥꯏꯗꯤ ꯀꯩ ꯍꯥꯏꯅꯤ ꯏꯟꯗꯔ꯭ꯦꯁ ꯭ꯔꯤꯒꯨꯝꯕ ꯐꯦꯛꯇꯔꯤꯒꯨꯝꯕꯁꯦ ꯌꯥꯝ ꯀꯟꯅ ꯂꯩꯇꯕꯅꯤꯅꯀꯣ ꯑꯗꯣꯝꯒꯤ ꯗꯤꯃꯥꯟꯁꯨ ꯂꯩꯇꯦ ꯑꯗꯨꯒ ꯁꯞꯖꯦꯛꯀꯤ ꯗꯤꯃꯥꯟꯁꯨ ꯂꯩꯇꯦ ꯁꯦꯡꯅ ꯍꯥꯏꯔꯗꯤ ꯂꯩꯇꯦꯁꯦ
ꯍꯣꯏ ꯑꯗꯨ ꯐ꯭ꯌꯨꯆꯔꯗꯤ ꯂꯥꯛꯀꯅꯤꯅ ꯐ꯭ꯌꯨꯆꯔꯗꯤ ꯀꯣꯃꯔꯁꯅ ꯍꯦꯟꯅ ꯀꯣ
ꯑ ꯂꯥꯛꯀꯅꯤ ꯂꯥꯛꯀꯅꯤ ꯏꯆꯦ ꯑꯗꯨꯕꯨ ꯌꯦꯡꯕ ꯇꯥꯔꯦ ꯃꯇꯝꯗꯣ ꯌꯧꯗ꯭ꯔꯤꯕꯥꯎ
ꯍꯣꯏ ꯅꯪꯒꯤ ꯃꯇꯝꯁꯦ ꯂꯥꯛꯀꯅꯤ ꯊꯨꯅ ꯂꯥꯛꯀꯅꯤꯗ ꯑꯁꯤꯒꯨꯝꯕꯗꯤ ꯌꯥꯗꯕꯅꯤꯅꯀꯣ ꯑꯩꯈꯣꯏ ꯃꯅꯤꯄꯨꯔꯁꯨ ꯁꯨ ꯌꯥꯝ ꯆꯥꯎꯈꯠꯈ꯭ꯔꯕꯅꯤꯅ ꯍꯧꯖꯤꯛꯀꯥꯟꯗꯤ ꯕꯤꯖꯤꯅꯦꯁ ꯂꯥꯏꯐꯇ ꯑꯗꯨꯝ ꯃꯤꯁꯨ ꯄꯨꯛꯅꯤꯡꯗꯣ
ꯑꯗꯨꯒꯤ ꯑꯩꯒꯤ ꯍꯣꯞꯇꯤ ꯑꯁꯤꯅꯤ
ꯑꯣ ꯏꯆꯦꯗꯤ ꯅꯨꯡꯉꯥꯏ ꯏꯆꯦꯒꯤ ꯄꯥꯝꯖꯕ ꯐꯤꯜꯗ ꯂꯩꯕ ꯍꯥꯏꯗꯣ ꯑꯣꯏꯔꯦꯅꯦ ꯑꯗꯨꯗꯤꯀꯣ
ꯍꯣꯏ ꯑꯁ ꯑꯩꯁꯨ ꯄꯥꯝꯖꯕ ꯐꯤꯜ ꯅꯠꯇꯦꯗ ꯑꯩꯅꯗꯤ ꯑꯁ ꯗꯣꯛꯇꯔ ꯆꯠꯅꯤꯡꯉ ꯕꯅꯦꯍꯦ
ꯑꯣ ꯑꯗꯣ
ꯑꯥ ꯀ꯭ꯂꯥꯁꯥꯁ ꯇꯨꯋꯦꯐ ꯂꯣꯏꯔꯒ ꯀꯣ ꯑꯩꯁꯦ ꯗꯣꯀꯇꯔ ꯇꯝꯒꯅꯤ ꯍꯥꯏꯅ ꯇꯧꯈ꯭ꯔꯕꯅꯦ ꯑꯗꯨ ꯇꯞꯅ ꯆꯟꯅꯗꯕ ꯍꯥꯏꯒꯦꯔꯥ ꯑꯗꯨꯝ